ꯍꯜꯂꯣ ꯕ꯭ꯔꯣ
ꯑꯣ ꯇꯥꯏ ꯇꯥꯏ
ꯇꯨꯡꯈ꯭ꯔꯕꯣ
ꯎꯝ ꯇꯨꯝꯗ꯭ꯔꯤꯗ ꯕꯣꯜ ꯌꯦꯡꯗꯣꯏꯅꯦ
ꯑꯣ ꯕꯣꯜꯗꯤ ꯕꯣꯜꯗꯤ ꯑꯌꯨꯛꯇ ꯅꯠꯇ꯭ꯔꯣ
ꯑꯌꯨꯛꯇꯅꯦ ꯍꯣꯏ ꯑꯗꯨ ꯑꯌꯨꯛꯇ ꯍꯧꯒꯠꯂꯒ ꯌꯦꯡꯕꯗꯣ ꯃꯤꯠ ꯅꯥꯏꯌꯦꯕꯀꯣ
ꯑꯁ ꯍꯧꯖꯤꯛꯇꯤ ꯇꯨꯝꯗ꯭ꯔꯗꯤ ꯍꯛꯆꯥꯡꯗꯤ ꯁꯣꯛꯄꯅꯤꯍꯩ
ꯑ ꯀꯥꯗꯗ ꯅꯣꯡ ꯐꯥꯗꯣꯛꯇꯨꯕꯨ
ꯍꯣꯏꯗ
ꯄꯨꯡ ꯃꯉꯥꯒꯤ ꯄꯨꯡ ꯇꯔꯦꯠ ꯐꯥꯎ ꯅꯤꯡꯟꯊꯕ ꯇꯥꯔꯦꯗꯅ ꯍꯌꯦꯡꯗꯦ
ꯎꯝ ꯌꯦꯡꯊꯕ ꯇꯥꯔꯦ ꯔꯣꯅꯥꯜꯗꯣꯗ ꯅ ꯀ ꯃꯦꯁꯤꯒꯤ ꯐꯦꯟꯁ ꯂꯣ
ꯔꯣꯅꯥꯜꯗꯣꯒꯅꯤꯗ
ꯑꯥꯏꯁ ꯍꯟꯗꯛꯁꯦ ꯔꯣꯅꯥꯜꯗꯣꯁꯤ ꯌꯥꯝꯃꯤ ꯍꯦ
ꯔꯣꯅꯥꯜꯗꯣꯅꯤ ꯍꯩ ꯑꯩꯈꯣꯏꯗꯤ
ꯎꯝ ꯌꯥꯏ ꯐꯩ ꯁꯞꯄꯣꯔꯠ ꯇꯧꯁꯤꯜꯂꯣ
ꯅꯪ ꯗꯦ ꯃꯦꯁꯤ ꯃꯥꯂꯦ
ꯍꯣꯏ ꯃꯦꯁꯤ ꯑꯩꯈꯣꯏꯗꯤ ꯑꯃ ꯑꯃꯃꯝ ꯇꯧꯔꯁꯨ ꯀꯩꯁꯨ ꯀꯥꯏꯗꯦꯗ ꯍꯥꯏꯕꯗꯤ ꯔꯣꯅꯥꯜꯗꯣꯕꯨꯁꯨ ꯑꯗꯨꯝ ꯁꯄꯣꯠ ꯇꯧꯋꯦ ꯎꯝ ꯑꯇꯣꯞꯄꯗꯧꯅ ꯔꯣꯅꯥꯜꯗꯣꯕꯨ ꯍꯥꯏꯊꯤꯕ ꯃꯦꯁꯤꯕꯨ ꯍꯥꯏꯊꯤꯕ ꯇꯧꯗꯦꯗ ꯑꯩꯈꯣꯏꯗꯤ
ꯑ ꯑꯗꯨ ꯑꯗꯨꯅꯤꯗ ꯑꯩꯈꯣꯏꯁꯨ
ꯎꯝ ꯑꯅꯤꯃ ꯑꯗꯨꯝ ꯐꯖꯩꯕ ꯃꯤ ꯈꯔꯗꯤ ꯂꯣꯏꯔꯦꯍꯦ
ꯖꯤꯅꯤ ꯃꯤꯅꯤꯅꯦ ꯅꯪꯁꯨ
ꯍꯥꯥ
ꯗꯤꯖꯤꯒꯤ ꯃꯤꯅꯤꯅꯦꯅ ꯆꯣ
ꯍꯣꯏ ꯃꯥꯅꯤ ꯑꯁ ꯉꯁꯤꯗ ꯂꯧ ꯆꯠꯄꯒꯤ ꯋꯥꯗꯤ ꯋꯥꯕꯅꯦ ꯉꯟ ꯇꯥꯗꯤ ꯇꯨꯝꯅꯤꯡꯕꯅꯦꯕꯀꯣ ꯎꯝ ꯈꯨꯟꯗ ꯑꯗꯨꯝ ꯂꯩꯗ
ꯂꯧ ꯎꯕ ꯃꯇꯝ ꯌꯧꯔꯦꯀꯣ
ꯍꯣꯏ ꯑꯁ ꯅꯣꯡ ꯅꯣꯡ ꯇꯥꯔꯛꯇꯕꯩ ꯒ꯭ꯌꯥꯟ ꯇꯥꯗ꯭ꯔꯦꯅꯦ
ꯑꯣꯝ
ꯅꯣꯡꯁꯦ ꯑꯝꯇ ꯆꯨ ꯌꯥꯗ꯭ꯔꯦ
ꯑꯣ ꯂꯧꯁꯦ ꯍꯧꯖꯤꯛ ꯅꯣꯡ ꯆꯨꯗꯦ ꯍꯥꯏꯕ
ꯅꯣꯡ ꯑꯝꯇ ꯆꯨꯗꯦ ꯍꯣꯏ
ꯏꯁꯤꯡ ꯂꯩꯇꯦ ꯑꯗꯨꯗꯤ
ꯏꯁꯤꯡ ꯂꯩꯇꯦ
ꯎꯝ ꯑꯗꯨ ꯅꯣꯏꯗꯤ ꯇꯝꯄꯥꯛ ꯂꯧꯔꯣ ꯆꯤꯡ ꯂꯧꯔꯣ
ꯇꯝꯄꯥꯛꯅꯤꯗ
ꯑꯣ ꯇ꯭ꯔꯦꯛꯇꯔꯒꯨꯝꯕ ꯆꯪꯕ ꯌꯥꯕ꯭ꯔꯣ
ꯍꯣꯏ ꯑꯗꯨꯝ ꯆꯪꯕ ꯌꯥꯏ ꯇ꯭ꯔꯦꯛꯇꯔꯅ ꯈꯣꯏꯔꯤꯕꯅꯤ
ꯑꯥ ꯍꯩꯅ ꯑꯗꯨꯗꯤ ꯏꯁꯤꯡ ꯂꯩꯇꯦ ꯍꯥꯏꯔꯤꯁꯤꯗꯤ ꯅꯣꯡ ꯇꯥꯗꯕ꯭ꯔꯣ ꯃꯅꯤꯄꯨꯔꯕꯨꯣ ꯅꯣꯡ ꯇꯥꯗꯥꯏꯅꯦ
ꯑꯁ ꯑꯩꯈꯣꯏꯔꯣꯝꯗꯤ ꯑꯝꯇ ꯇꯥꯗꯦ ꯑꯗꯨꯝ ꯅꯣꯡ ꯆꯨꯅꯤꯡꯒꯨꯝ ꯅꯣꯡ ꯃꯪꯗꯤ ꯃꯪꯂꯪꯂꯛꯄꯅꯦꯕꯀꯣ ꯑꯗꯨꯒ ꯑꯗꯨꯝ ꯃꯣꯏ ꯎꯝ ꯃꯣꯏ ꯅꯨꯄꯤꯒꯤ ꯊꯃꯣꯏꯒ ꯆꯞ ꯃꯥꯅꯩꯗ ꯅꯣꯡꯁꯦ
ꯅꯨꯡꯁꯤꯕ ꯁꯥꯔ ꯅꯨꯡꯁꯤꯔꯝꯗꯕꯗꯣ
ꯑ ꯆꯨꯅꯤꯡꯉꯒ ꯆꯨꯔꯕ ꯆꯨꯅꯤꯡꯗ꯭ꯔꯒ ꯇꯣꯛꯑꯕ ꯃꯥꯡꯁꯤ ꯂꯩꯌꯦ ꯅꯣꯡ ꯆꯨꯗꯕ ꯇꯥꯏꯞꯇ ꯇꯧꯔꯒ ꯑꯃꯨꯛ ꯅꯨꯡꯁꯥ ꯀꯟ ꯆꯥꯔꯛꯄ
ꯑꯁ ꯀꯥꯡ ꯆꯤꯛꯏꯍꯦ
ꯖꯪꯒꯜꯗ ꯂꯩꯕ ꯃꯥꯜꯂꯦꯍꯦ
ꯁꯨꯝ ꯁꯨꯃꯥꯡꯗ ꯐꯝꯅꯝꯅꯦꯗ
ꯑꯣ
ꯃꯄꯥꯟꯗ ꯁꯨꯝ ꯐꯝꯗꯣ ꯑꯁ ꯀꯥꯡ ꯌꯥꯝꯃꯦ ꯑꯈꯣꯏꯗꯤ
ꯑꯁꯥꯕ꯭ꯔꯣ
ꯎꯝ ꯎꯝ ꯅꯨꯡꯁꯤꯠꯁꯨ ꯐꯖꯅ ꯁꯤꯠꯂꯗꯤ ꯐꯗꯧꯕ
ꯑꯗꯨꯅꯦ ꯂꯩꯁꯥꯕꯤꯁꯨ ꯀꯣꯜ ꯇꯧꯕ ꯌꯥꯕ ꯇꯧꯒ꯭ꯔꯦ ꯑꯅꯧꯕꯗꯤ ꯐꯪꯗ꯭ꯔꯦꯕ
ꯑꯗꯨꯀꯣ
ꯑꯦ
ꯀꯩꯅꯣꯃ ꯀꯩꯅꯣꯝꯃ ꯑꯩ ꯍꯥꯏꯒꯦꯅꯦ
ꯍꯥꯏꯌꯣ
ꯍꯌꯦꯡ ꯍꯌꯦꯡꯒꯤ ꯑꯌꯨꯛꯇꯨ ꯔꯣꯅꯥꯜꯗꯣꯒ ꯍꯥꯟꯅ ꯁꯥꯟꯅꯒꯅꯦꯕꯀꯣ
ꯎꯝ
ꯑꯗꯨ ꯔꯣꯅꯥꯜꯗꯣ ꯔꯣꯅꯥꯜꯗꯣꯅ ꯉꯝꯃꯗꯤ ꯅꯪꯅ ꯑꯩꯉꯣꯟꯗ ꯍꯥꯏꯅꯤꯡꯕ ꯍꯥꯏꯌꯣꯕ ꯑꯩ ꯇꯧꯕꯤꯒꯦꯕ
ꯎꯝ
ꯑꯩꯕꯨ ꯂꯩꯗꯅꯀꯣ ꯑꯩꯅ ꯉꯝꯕ ꯆꯥꯡꯗꯣ ꯑꯗꯨ ꯑꯗꯨ ꯃꯊꯪꯗ ꯃꯦꯁꯤꯒ ꯁꯥꯟꯅꯔꯀꯥꯟꯗ ꯃꯦꯁꯤꯅ ꯉꯝꯃꯗꯤ ꯑꯩ ꯑꯩꯅ ꯅꯪꯉꯣꯟꯗ ꯍꯥꯏꯅꯤꯡꯕ ꯍꯥꯏꯒꯦ ꯅꯪ ꯇꯧꯕ ꯉꯝꯒꯗ꯭ꯔꯥ ꯁꯤꯅꯦꯕ
ꯑꯣ ꯇꯧꯈꯥꯏ ꯂꯣꯏꯔꯤꯅꯦ ꯅꯨꯄꯥꯅꯤꯅꯦ
ꯁꯨꯝ ꯕꯤꯠꯇ ꯅꯦꯗꯀꯣ
ꯑꯗ ꯅꯨꯄꯥꯅꯤ ꯀꯩꯅꯣ ꯇꯧꯈꯥꯏ ꯂꯣꯏꯔꯦ ꯀꯩꯅꯣ
ꯎꯝ ꯅꯣꯏꯔꯣꯝꯗ ꯍꯩ ꯔꯥꯒꯨꯝꯕ ꯆꯥꯕ ꯌꯥꯕ ꯂꯩꯕ꯭ꯔꯥ
ꯑꯣ ꯂꯩꯗ
ꯎꯝ ꯀꯩꯀꯩ ꯍꯩ ꯄꯥꯟꯒꯦ ꯍꯟꯗꯛꯇꯤ
ꯍꯟꯗꯛꯇꯤ ꯍꯩ ꯍꯥꯏꯕꯕꯨ ꯍꯩꯅꯧ ꯃꯦꯡꯒꯣꯒꯨꯝꯕ ꯀꯔꯤ ꯀꯔꯤꯅꯣ ꯈꯪꯗꯦꯗ
ꯃꯆꯥꯝ ꯃꯁꯨ ꯌꯥꯝ ꯄꯥꯜꯂꯦꯗ
ꯑꯁ ꯑꯗꯨ ꯑꯣꯏꯗꯤ ꯕꯣꯜ ꯌꯦꯡꯕꯀꯥꯟꯗ ꯇꯨꯝꯅꯤꯡꯀꯥꯟꯗ ꯑꯗꯨꯝ ꯆꯥꯕ ꯌꯥꯔꯦꯅꯦ
ꯍꯣꯏ ꯅꯪꯗꯤ ꯍꯧꯖꯤꯛ
ꯆꯥꯕ ꯈꯣꯠꯄ ꯂꯩꯇ꯭ꯔꯗꯤꯀꯣ ꯌꯥꯝ ꯅꯨꯡꯉꯥꯏꯇꯕꯅꯤ
ꯍ ꯅꯨꯡꯉꯥꯏꯇꯕꯅꯤꯗ ꯆꯥꯅꯤꯡꯉꯥꯏ ꯆꯥꯒꯨꯝꯕ ꯁꯦꯝꯕꯀꯣ ꯊꯛꯄ ꯈꯣꯠꯄ ꯇꯧꯔꯒ ꯌꯦꯡꯕꯗꯨ ꯅꯨꯡꯉꯥꯏꯕꯅꯦꯕ ꯕꯤꯠ ꯀꯥꯕꯅꯦꯕ
ꯎꯝ ꯑꯗꯨ ꯅꯣꯏꯗꯤ ꯃꯤ ꯀꯌꯥ ꯀꯌꯥꯃꯨꯛ ꯌꯦꯡꯒꯦ
ꯑꯩꯈꯣꯏꯒꯤ ꯃꯤ ꯀꯨꯟꯃꯨꯛꯇꯤ ꯌꯦꯡꯉꯦ
ꯑꯁ ꯑꯗꯨꯗꯤ ꯅꯨꯡꯉꯥꯏꯍꯦ
ꯑꯁ ꯅꯨꯡꯉꯥꯏꯕꯅꯦ ꯍꯣꯏ
ꯑꯩꯈꯣꯏꯗꯤ ꯃꯤ ꯇꯔꯨꯛ ꯇꯔꯦꯠꯈꯛ ꯑꯣꯏꯕꯃꯤꯅꯀꯣ ꯍꯥꯏꯗꯤ ꯃꯁꯥ ꯃꯁꯥꯒꯤ ꯐꯣꯟꯗ ꯑꯗꯨꯝ ꯌꯦꯡꯅꯕꯅꯤꯅꯀꯣ
ꯎꯝ
ꯑꯁ ꯐꯣꯟꯗꯗꯤ ꯌꯦꯡꯕ ꯅꯨꯡꯉꯥꯏꯇꯦꯗ
ꯑꯣ ꯍꯣꯏꯗ ꯐꯣꯟꯗꯗꯤ ꯀꯗꯥꯏꯗꯒꯤ ꯌꯨꯇ꯭ꯌꯨꯕ ꯚꯤꯗꯤꯑꯣ ꯌꯦꯡꯕ ꯅꯨꯡꯉꯥꯏꯇꯦꯗ
ꯎꯝ ꯍ ꯕꯣꯜ ꯌꯦꯡꯕ ꯅꯨꯡꯉꯥꯏꯕ ꯍꯥꯏꯁꯤꯗꯤ ꯄ꯭ꯔꯣꯖꯦꯛꯇꯔꯗ ꯒꯨꯝꯕ ꯀꯥꯞꯄꯒꯀꯣ
ꯎꯝ
ꯃꯤ ꯃꯌꯥꯝ ꯇꯤꯜꯂꯒ ꯍꯥ
ꯎꯝ
ꯑꯗꯨ ꯑꯣꯏꯔꯁꯨ ꯑꯗꯨꯁꯨ ꯁꯞꯄꯣꯔꯇꯔ ꯁꯞꯄꯣꯔꯇꯔ ꯇꯣꯉꯥꯟ ꯇꯣꯉꯥꯟꯅ ꯐꯝꯃꯒ ꯍꯥ ꯂꯥꯎꯅꯔꯒ ꯇꯧꯕꯗꯤ ꯅꯨꯡꯉꯥꯏꯕ ꯍꯦꯟꯕꯅꯦꯕ
ꯎꯝ ꯅꯨꯡꯉꯥꯏꯕꯅꯤ ꯅꯨꯡꯉꯥꯏꯕꯅꯤ
ꯑꯁ ꯑꯩꯈꯣꯏꯗꯤ ꯁꯨꯃꯥꯏꯅ ꯈꯠꯅ ꯀꯩꯅꯣ ꯇꯧꯔꯤꯕꯅꯤ ꯍꯥꯏꯗꯤ ꯔꯣꯅꯥꯜꯗꯣꯒꯤ ꯐꯦꯟꯁꯤꯡ ꯇꯣꯉꯥꯟꯅ ꯃꯦꯁꯤꯒꯤ ꯐꯦꯟꯁꯤꯡ ꯇꯣꯉꯥꯟꯅ ꯕꯣꯜ ꯀꯥꯎꯅꯁꯤ ꯀꯥꯏ ꯁꯨꯃꯥꯏꯅ ꯄ꯭ꯂꯥꯟꯗꯤ ꯇꯧꯔꯝꯕꯅꯦ
ꯅꯪ ꯗꯤꯖꯤꯕꯨ ꯈꯪꯕ꯭ꯔꯣ
ꯎꯝ ꯈꯪꯗꯦꯗ
ꯑꯣ ꯑꯩꯗꯤ ꯃꯥꯒꯤ ꯐ꯭ꯔꯦꯟꯔ ꯍꯥꯏꯕꯅꯤꯅꯦ
ꯎꯝ ꯅꯠꯇꯦ ꯅꯠꯇꯦ ꯑꯍꯝ ꯑꯁ ꯉꯁꯤ ꯂꯧ ꯁꯨꯕ ꯋꯥꯃꯟꯕꯒꯤꯔ ꯈꯪꯗꯦꯅꯦ ꯑꯁ ꯑꯩꯒꯤ ꯍꯛꯆꯥꯡꯁꯤꯡꯁꯦ ꯂꯣꯏꯅ ꯀꯩꯅꯣ ꯇꯧꯔꯦꯅꯦ
ꯀꯩꯗꯧꯔꯒꯦ
ꯈꯣꯗꯦ ꯌꯥꯝ ꯂꯨꯝꯕꯒꯨꯝꯅꯀꯣ
ꯑꯣ
ꯀꯔꯤꯁꯨ ꯂꯩꯕ ꯅꯨꯡꯉꯥꯏꯇꯦꯅꯦ ꯉꯁꯤꯁꯦ ꯌꯣꯄꯥꯛ ꯈꯔ ꯀꯨꯏꯅ ꯄꯥꯏꯕꯒꯤ ꯅꯣꯏꯗꯤ ꯂꯧ ꯁꯨꯕ꯭ꯔꯣ ꯅꯣꯏꯗꯤ ꯂꯧ ꯁꯨꯗꯕ꯭ꯔꯣ
ꯂꯧ ꯎꯏꯗ ꯑꯩꯈꯣꯏꯁꯨ ꯑꯗꯨꯕꯨ ꯑꯁ ꯁꯤꯆꯨꯁꯦꯁꯟꯁꯤ ꯌꯥꯗꯕꯒꯤ ꯆꯠ ꯆꯠꯄ ꯌꯥꯗꯦ ꯅꯦ ꯂꯧꯁꯦ
ꯎꯝ
ꯃꯔꯨ ꯄꯥꯏꯔꯛꯄ ꯍꯥꯏꯇꯥꯔꯦ
ꯎꯝ ꯑꯗꯨꯅ ꯇꯥꯛꯄꯗꯤ ꯑꯩ ꯒ꯭ꯌꯥꯟ ꯇꯥꯔꯦ ꯑ
ꯌꯥꯝ ꯗꯤꯞꯅ ꯆꯪꯁꯤꯟ ꯆꯪꯁꯟꯕ ꯌꯥꯗ꯭ꯔꯦꯅꯦ ꯁꯤꯁꯦ
ꯎꯝ ꯎꯝ
ꯋꯥꯔꯤꯁꯦ ꯀꯝꯕꯤ ꯌꯥꯗꯅꯤꯅ
ꯑꯗꯨꯅꯦ
ꯌꯥꯗ꯭ꯔꯦꯅꯦ ꯄꯨꯟꯁꯤꯁꯦ ꯋꯥꯔꯦꯅꯦ ꯚꯥꯏ
ꯎꯄꯥꯏ ꯂꯩꯇꯦ ꯀꯔꯤ ꯇꯧꯅꯤ
ꯍꯣꯏ
ꯈ꯭ꯋꯥꯏꯗꯒꯤ ꯅꯨꯡꯉꯥꯏꯕ ꯍꯥꯏꯕꯨ ꯌꯨꯝꯗ ꯂꯩꯔꯒ ꯆꯥꯕ ꯊꯛꯄ ꯇꯨꯝꯕ ꯁꯤꯅꯤꯅꯦ ꯈ꯭ꯋꯥꯏ ꯅꯨꯡꯉꯥꯏꯔꯤꯁꯦ
ꯑ ꯑꯗꯨꯒ ꯋꯥꯜ ꯀꯞ ꯌꯦꯡꯕꯥꯁꯦ
ꯑꯥ ꯍꯌꯦꯡꯋꯥꯏ ꯀꯩ ꯑꯣꯏꯔꯛꯇꯣꯏꯅꯗꯤ ꯈꯪꯗꯦꯕ
ꯑꯗꯨꯅ ꯅꯨꯡꯉꯥꯏꯕ ꯑꯗꯨꯕꯨ ꯍꯦꯟꯅ ꯅꯨꯡꯉꯥꯏꯕ ꯂꯩꯇꯦ ꯑꯗꯨꯒ ꯅꯣꯡ ꯆꯨꯕꯗ ꯅꯣꯡ ꯆꯨꯕꯗ ꯇꯨꯝꯕꯁꯦ ꯁꯤꯃꯨꯛ ꯅꯨꯡꯉꯥꯏꯕꯗꯤ ꯂꯩꯇ꯭ꯔꯦꯍꯦ ꯅꯨꯡꯗꯥꯡꯗ
ꯑꯗꯨꯅꯦ ꯑꯁ ꯑꯗꯨ ꯃꯇꯥꯡꯗꯗꯤ ꯀꯔꯤꯁꯨ ꯈꯟꯗ꯭ꯔꯦ
ꯑ
ꯎꯝ ꯎꯝ
ꯈ꯭ꯋꯥꯏꯗꯒꯤ ꯅꯨꯡꯉꯥꯏꯕ ꯑꯃꯥꯅ ꯅꯣꯡꯃꯥꯏꯖꯤꯡ ꯅꯨꯃꯤꯠꯒꯨꯝꯕꯗ ꯃꯔꯨꯞꯁꯤꯡꯒ ꯄꯨꯜꯂꯒ ꯆꯥꯃꯤꯟꯅꯕ ꯆꯥꯛ ꯆꯔꯥ ꯑꯃꯅꯤ ꯆꯥꯃꯤꯟꯅꯕꯗꯣ
ꯑꯣ
ꯑꯗꯨꯁꯨ ꯅꯨꯡꯉꯥꯏꯕꯅꯤꯅꯦ
ꯍꯣꯏꯅꯦ
ꯍꯝ ꯑꯩ ꯈꯨꯠꯇꯨ ꯄꯣꯝꯕ ꯃꯥꯜꯂꯦꯕꯨ
ꯌꯣꯄꯥꯛ ꯄꯥꯏꯕꯒꯤꯔꯣ
ꯎꯝ
ꯌꯣꯄꯥꯛ ꯀꯔꯤ ꯀꯔꯤ ꯁꯦꯝꯕꯒꯤꯔꯣ ꯅꯪꯅ ꯌꯣꯄꯥꯛ ꯄꯥꯏꯔꯤꯁꯤꯕꯣ ꯑꯣ ꯑꯁ ꯑꯗꯨꯗꯨ ꯋꯥꯕꯅꯤꯅꯦ
ꯍꯣꯏꯅꯦ ꯑꯁ
ꯍꯛꯆꯥꯡꯁꯨ ꯋꯥꯇꯦ ꯅꯥꯕꯅꯤꯅꯦ
ꯑꯗꯨꯗꯣ ꯍꯧꯖꯤꯛ ꯁꯨꯍꯧꯗ꯭ꯔꯒꯅ ꯍꯌꯦꯡ ꯅꯣꯡ ꯇꯥꯔꯛ ꯄꯥꯟꯗ ꯁꯨꯔꯗꯤ ꯀꯛꯆꯦꯡ ꯌꯥꯝꯃꯦꯕꯀꯣ
ꯑ
ꯑꯗꯨ ꯍꯧꯖꯤꯛ ꯅꯣꯡ ꯆꯨꯗ꯭ꯔꯤꯉꯩꯗ ꯑꯗꯨ ꯂꯧꯔꯥꯟꯗ ꯂꯣꯏ ꯁꯨꯔꯒ ꯅꯣꯡ ꯆꯨꯕ ꯍꯦꯛ ꯀꯕꯨꯇꯥ ꯆꯪꯉ ꯈꯣꯏꯔꯒ ꯂꯧ ꯄꯥꯝꯐꯦꯟ ꯍꯨꯟꯒꯦ ꯇꯧꯕꯅꯦꯕꯀꯣ
ꯑꯣ ꯊꯕꯛ ꯌꯥꯝ ꯁꯨꯕ ꯀꯟꯕ ꯃꯥꯜꯂꯤꯍꯦ ꯕ꯭ꯔꯣꯁꯦ
ꯑꯁ ꯁꯨꯕ ꯍꯥꯏꯕꯕꯨ ꯃꯔꯛ ꯃꯔꯛꯇꯗꯤ ꯍꯣꯏ ꯑꯗꯨꯝ ꯂꯧ ꯁꯨꯕ ꯃꯇꯝ ꯑꯣꯏꯔꯗꯤ ꯁꯨꯗꯕꯤꯗ ꯌꯨꯝꯗ ꯁꯨꯝ ꯂꯩꯩꯕꯗꯨ ꯌꯥꯗ꯭ꯔꯦꯅ
ꯍꯣꯏ
ꯂꯧ ꯁꯨꯗ꯭ꯔꯗꯤ ꯆꯥꯅꯕꯁꯨ ꯂꯩꯔꯣꯏ
ꯑꯧꯗ ꯅꯨꯄꯥꯗꯤ ꯊꯕꯛ ꯁꯨꯒꯗꯕꯅꯤ
ꯍꯣꯏ ꯑꯗꯨꯅꯦꯕꯀꯣ ꯊꯕꯛ ꯁꯨꯕꯅ ꯄꯥꯡꯒꯜꯁꯨ ꯀꯟꯕꯅꯦꯕ
ꯄꯥꯡꯒꯟꯁꯨ ꯀꯟꯕꯅꯦ ꯅꯨꯄꯥꯁꯨ ꯊꯣꯛꯄꯅꯦꯗꯥ
ꯑꯩ ꯑꯩꯗꯤ ꯊꯣꯛꯇ ꯋꯥꯅꯦ ꯑꯗꯨ
ꯀꯥꯟꯅꯗꯕ ꯅꯨꯄꯤꯁꯤꯡꯅ ꯑꯗꯨꯝ ꯕꯤ ꯇꯤ ꯑꯦꯁ ꯑꯃ ꯑꯅꯤ ꯃꯥꯟꯕꯁꯤꯡꯗꯣ ꯄꯥꯝꯃꯒ ꯂꯩꯕ ꯋꯥꯅꯦꯕ ꯅꯨꯄꯥ ꯊꯣꯛꯄ ꯍꯥꯏꯁꯤ ꯑꯩꯈꯣꯏꯅꯤꯗ ꯅꯠꯇ꯭ꯔꯣ ꯅꯪ ꯑꯩꯈꯣꯏ ꯇꯥꯔꯦꯅꯦ
ꯑꯗꯨꯅꯤꯅꯦ ꯊꯕꯛ ꯁꯨꯕ ꯑꯗꯨꯒ ꯂꯥꯏꯔꯤꯛꯁꯨ ꯈꯔ ꯇꯝꯃꯝꯕ ꯑꯗꯨꯒ ꯇꯟꯕ ꯈꯣꯠꯄ ꯂꯩꯇꯕ ꯑꯗꯨꯒꯨꯝꯕꯗ ꯅꯨꯄꯥ ꯊꯣꯛꯄ ꯀꯧꯕꯅꯦꯕ ꯃꯣꯏ ꯂꯩꯁꯥꯕꯤꯁꯤꯡꯅ ꯄꯥꯝꯃꯤꯁꯤꯗꯤ ꯃꯣꯏ ꯆꯤꯟꯕꯥꯟꯒꯁꯦ ꯉꯥꯡꯁꯛ ꯉꯥꯡꯉꯒ ꯑꯩꯏꯁ ꯃꯁꯝꯒꯁꯦ ꯁꯥꯡꯍꯜꯂꯒ ꯀꯩ ꯀꯩꯅꯣ ꯇꯧꯕꯗꯨ ꯅꯨꯄꯥ ꯊꯣꯛꯄ ꯈꯜꯂꯦ
ꯎꯝ ꯑꯗꯨꯅꯦ ꯌꯥꯔꯔꯣꯏ ꯑꯨꯍ ꯑꯨ ꯎꯨꯍ
ꯀꯩ ꯀꯩ ꯍꯣꯠꯅꯔꯤꯒꯦ ꯍꯟꯗꯛꯇꯤ
ꯍꯟꯗꯛꯁꯦ ꯑꯩꯁꯦ ꯑꯦꯛꯆꯥꯝ ꯃꯆꯥ ꯃꯆꯥ ꯊꯥꯅꯤꯉꯥꯏ ꯍꯣꯠꯅꯔꯤ
ꯑꯁ ꯌꯥꯝ ꯐꯩꯅꯦ ꯇꯧꯒꯗꯝꯅꯦ ꯇꯧꯒꯗꯝꯅꯦ
ꯍꯣꯏ ꯑꯁ ꯅꯠꯇ꯭ꯔꯗꯤ ꯄꯨꯟꯁꯤꯁꯦ ꯋꯥꯔꯦ
ꯎꯨꯝ
ꯎꯨꯍ ꯍꯤꯡꯅꯤꯡꯉꯥꯏ ꯂꯝꯕꯤ ꯊꯤꯗ꯭ꯔꯗꯤꯀꯣ
ꯑꯗꯨꯅꯦ ꯎꯝ
ꯎꯨꯍ ꯀꯣꯟꯅ ꯄꯨꯟꯁꯤ ꯍꯤꯡꯕ ꯋꯥꯒꯅꯤ
ꯑꯩꯈꯣꯏꯁꯦ ꯍꯣꯏ
ꯁꯔꯚꯤꯁ ꯄꯥꯏꯍꯧꯗ꯭ꯔꯁꯨ ꯑꯩꯈꯣꯏꯒꯤꯗꯃꯛꯇꯤ ꯑꯗꯨꯝ ꯆꯥꯕ ꯊꯛꯄ ꯋꯥꯠꯇꯕꯤꯗ ꯑꯗꯨꯝ ꯍꯤꯡꯕꯗꯤ ꯌꯥꯏꯑꯦꯕ
ꯑꯗꯨꯕꯨ ꯍꯌꯦꯡꯋꯥꯏ ꯅꯥꯂꯛꯑꯀꯥꯟꯗ ꯈꯨꯗꯣꯡꯊꯤꯕ ꯊꯣꯛꯑꯀꯥꯟꯗ ꯄꯩꯁꯥꯁꯤꯃꯨꯛ ꯗꯔꯀꯥꯔ ꯇꯥꯔꯦ ꯍꯥꯏꯔ ꯀꯥꯟꯗ ꯉꯝꯗꯕꯗꯣ ꯑꯗꯨꯗꯒꯤ ꯅꯨꯃꯤꯠ ꯑꯗꯨꯝ ꯑꯩꯈꯣꯏꯁꯦ ꯂꯥꯏꯔꯕ ꯑꯗꯨꯝ ꯑꯣꯜꯂꯛꯀꯅꯦꯕ
ꯑꯗꯨꯅꯤ
ꯑꯗꯨ ꯅꯠꯇꯕꯤꯗ ꯁꯨꯝ ꯍꯛꯆꯥꯡꯁꯦ ꯀꯩꯁꯨ ꯅꯥꯔꯛꯑꯣꯏ ꯍꯥꯏꯅ ꯂꯩꯔꯗꯤ ꯁꯔꯕꯤꯁ ꯀ ꯗꯔꯀꯥꯥ ꯇꯥꯗꯦꯗ
ꯃꯤ ꯍꯥꯏꯕꯁꯤꯗꯤ ꯅꯥꯗꯕ
ꯎꯝ
ꯑꯅꯥꯌꯦꯛꯇꯤ ꯁꯣꯏꯗꯅ ꯂꯩꯒꯅꯤ
ꯎꯝ ꯑꯗꯨꯅꯤ ꯈꯨꯗꯛꯇ
ꯁꯤꯃ ꯄꯩꯁꯥ ꯆꯪꯉꯅꯤ ꯄꯨꯔꯛꯎ ꯍꯥꯏꯔꯛꯑꯗꯤ ꯑꯗꯨꯗꯅꯦꯕ ꯑꯩꯈꯣꯏ ꯃꯤꯑꯣꯏꯕꯒꯤ ꯄꯨꯟꯁꯤꯁꯦ
ꯍꯣꯏ
ꯍꯣꯏ ꯁꯔꯚꯤꯁꯀꯨꯝꯕ ꯍꯣꯠꯅꯔꯗꯤ ꯐꯖꯅ ꯇꯧ
ꯍꯣꯢ ꯑꯁ ꯋꯥꯏꯌꯦ
ꯍꯣꯏ ꯏꯁꯣꯔꯅꯁꯨ ꯆꯥꯟꯕꯤꯕ ꯑꯣꯏꯁꯅꯨꯀꯣ
ꯑꯗꯨꯅꯦ ꯑꯁ
ꯍꯣꯠꯅꯕꯗꯤ ꯂꯦꯞꯄ ꯌꯥꯗ꯭ꯔꯦꯍꯦ
ꯍꯣꯏꯗ ꯑꯁ ꯋꯥꯏꯅꯦ ꯑꯩꯈꯣꯏ ꯍꯣꯠꯅꯕꯁꯨꯀꯣ ꯑꯁ ꯑꯩꯈꯣꯏꯅ ꯋꯥꯈꯟꯗꯗꯤ ꯇꯧꯅꯤꯡꯕ ꯑꯁ ꯑꯣꯐꯤꯁꯥꯔ ꯇꯧꯕꯗꯣ ꯌꯦꯡꯕ ꯑꯗꯣ ꯑꯁ ꯂꯥꯏꯔꯤꯛ ꯄꯥꯕ ꯍꯥꯏꯕꯁꯦ ꯀꯟꯁꯤꯁꯇꯦꯟꯅꯤ ꯗꯤꯁꯤꯄ꯭ꯂꯤꯟ ꯀꯣ
ꯎꯝ
ꯀꯟꯁꯤꯁꯇꯦꯟꯁꯤ ꯗꯤꯁꯤꯄ꯭ꯂꯤꯟꯁꯤ ꯂꯩꯇꯕ ꯌꯥꯗꯦꯅꯦ